ꯈꯪ ꯍꯂꯣ
ꯇꯥꯕ꯭ꯔꯣ ꯇꯥꯕ꯭ꯔꯣ
ꯎꯝ ꯇꯑꯩꯒꯤꯁꯦ ꯇꯨꯝꯕ ꯍꯧꯒꯠꯇ꯭ꯔꯤꯌꯦ ꯉꯁꯤꯗꯤ
ꯑꯩꯖꯨ ꯇꯨꯝꯕ ꯍꯧꯒꯠꯇ꯭ꯔꯤꯌꯦ
ꯉꯔꯥꯡꯁꯦ ꯑꯩꯈꯣꯢ ꯀꯩꯅꯣꯝ ꯌꯦꯉꯦꯕ ꯑꯗꯨꯒꯤ ꯏꯁꯥꯥꯁꯦ ꯊꯦꯡꯅꯁꯨ ꯇꯝꯃꯦ
ꯉꯔꯥꯡ ꯏꯁꯩ ꯌꯦꯡꯕ ꯆꯠꯂꯒꯅꯦ ꯍꯟꯖꯤꯟꯗꯗꯤꯅ
ꯅꯪꯒꯤ ꯀꯥꯗ ꯇꯨꯝꯕꯖꯦ ꯅꯪ ꯅꯨꯡꯉꯥꯢꯕ꯭ꯔꯣ
ꯅꯨꯡꯉꯥꯢꯌꯦ ꯃꯤꯀꯞ ꯊꯣꯛꯇꯤꯌꯦ
ꯉꯔꯥꯡ ꯇꯝꯗꯤ ꯇꯝꯅꯈꯤꯕꯅꯦ ꯅꯣꯢꯅ ꯈꯪꯗꯤ ꯈꯪꯉꯃꯔꯣꯢ
ꯀꯩ ꯍꯥꯢꯕ ꯇꯥꯗꯤꯌꯦ
ꯉꯔꯥꯡ ꯇꯝꯅꯩ ꯍꯥꯢꯕ ꯅꯪꯅ ꯈꯪꯗꯦ ꯍꯥꯢꯕ
ꯍꯥꯢꯖꯤꯜꯂꯦꯍꯦ ꯅꯪꯁꯨ
ꯑꯁꯦꯡꯕꯒꯤꯅꯤ ꯊꯣꯡꯅꯥꯎ ꯃꯄꯥꯗꯀꯣ ꯀꯩꯅꯣꯝꯃ ꯇꯥꯕꯒꯤ ꯇꯥꯏꯞꯇ ꯇꯤꯟꯒꯨꯝꯕ ꯑꯃꯅꯦꯕ ꯀꯝ ꯂꯥꯎ ꯇꯥꯢ ꯈꯪꯉ ꯑꯩꯁꯦ ꯅꯣꯢꯗ ꯍꯥꯢꯁꯤꯔꯅ ꯇꯧꯋꯦꯕ ꯑꯁ ꯍꯥꯏꯔꯒ ꯑꯃꯨꯛ ꯀꯩꯗꯧꯗꯣꯢꯅꯣꯗ ꯎꯝ ꯑꯗꯨꯝ ꯏꯃꯥꯡꯗ ꯊꯣꯛꯂꯛꯇ꯭ꯔꯤ ꯐꯧꯗꯤ ꯑꯗꯨꯝ ꯂꯩꯔꯒꯦꯅ ꯑꯩꯁꯦ ꯂꯩꯌꯦ
ꯇꯥꯕ ꯑꯣꯢꯔꯝꯅꯤꯌꯦ
ꯇꯤꯟꯗꯣ ꯂꯩꯕꯨ ꯂꯩꯖꯥꯠꯂꯥ ꯌꯦꯡꯒꯦꯗꯧꯅꯦ ꯑꯩ ꯍꯧꯖꯤꯛ
ꯀꯥꯕꯩ ꯑꯣꯢꯔꯝꯕꯁꯨ ꯌꯥꯏꯌꯦ
ꯑꯗꯣ ꯑꯩꯁꯦ ꯅꯕꯥꯅꯤꯗ ꯑꯃꯨꯛ ꯌꯦꯡꯉꯦ ꯅꯕꯥꯅꯤꯗꯤ ꯃꯃꯥꯡ ꯂꯩꯔꯦ
ꯑꯩꯩ ꯏꯇꯣꯝꯇ ꯉꯥꯏꯔꯕ꯭ꯔꯥ ꯑꯃꯨꯛ ꯈꯂꯨꯢꯅꯤ ꯍꯥꯏꯕ ꯀꯤꯃꯜꯂꯛꯇꯅ
ꯏꯃꯥꯟꯅꯕꯤꯗꯨꯗ ꯍꯪꯖꯤꯔ ꯃꯣꯏꯁꯦ ꯀꯃꯥꯏ ꯀꯃꯥꯏꯅ ꯇꯧꯋꯦꯅ
ꯅꯪ ꯅꯪꯖꯨ ꯅꯇꯣꯝꯇ ꯆꯠꯇꯣꯏꯔꯣ ꯃꯩ ꯁꯪꯗ
ꯅꯪꯖꯨ ꯃꯍꯩꯁꯪꯗ ꯅꯇꯣꯝ ꯆꯠꯇꯣꯏꯔꯣ
ꯎꯝ
ꯃꯣꯏꯒꯩꯗꯣ ꯍꯥꯏꯅꯔꯀꯥꯟꯗ ꯄꯨꯟꯅ ꯌꯧꯅꯕ ꯇꯧ ꯅꯇꯣꯝꯇ ꯇꯧꯔꯗꯤ ꯅꯨꯡꯉꯥꯏꯔꯣꯢ
ꯍꯣꯏ ꯎꯝ
ꯑꯗꯣ ꯑꯈꯣꯏꯖꯨ ꯂꯥꯛ ꯂꯥꯡꯅꯤꯡꯉꯤ ꯉꯁꯤꯗꯤ ꯆꯦ ꯆꯥꯡ ꯇꯥꯟꯊꯣꯛꯄꯒꯤ
ꯅꯣꯡꯁꯤ ꯃꯪꯉꯤꯕ ꯃꯥꯜꯂꯦꯀꯣ
ꯎꯝ ꯅꯣꯡ ꯇꯥꯕ ꯃꯥꯜꯂꯤ ꯀꯩꯅꯣ ꯇꯨꯔꯦꯟꯒꯨꯝꯕꯖꯨ ꯏꯁꯤꯡ ꯆꯥꯎꯈꯠꯂꯦꯅ ꯑꯩ ꯍꯧꯖꯤꯛꯇ ꯎꯔꯝꯃꯤ ꯃꯤꯅ ꯊꯥꯔꯛꯄꯩ
ꯎꯝ ꯑꯩ ꯅꯥꯀꯣꯡ ꯃꯩ ꯌꯥꯎꯗ꯭ꯔꯦ
ꯑꯣ ꯆꯠꯂꯁꯦ ꯑꯗꯨꯒ
ꯎꯝ ꯉꯥꯢꯍꯥꯛ ꯂꯩ ꯆꯠꯂꯖꯦ ꯉꯥꯛꯇꯪꯗꯤ ꯂꯩꯖꯤ
ꯍꯨꯝ ꯇꯧꯗꯦ
ꯍꯥ
ꯉꯔꯥꯡꯁꯨ ꯆꯥꯛ ꯆꯥꯗꯦ ꯆꯥꯛ ꯂꯥꯝꯗ꯭ꯔꯣ
ꯂꯥꯝꯗꯦ ꯑꯩ ꯉꯔꯥꯡ ꯐ꯭ꯔꯥꯏ ꯔꯥꯏꯁ ꯈꯔ ꯆꯥꯖꯤꯟꯂꯨꯕꯗꯨꯅ ꯑꯗꯨꯝ ꯈꯪꯗꯤꯌꯦ ꯍꯧꯖꯤꯛꯄꯨꯇꯤ ꯍꯣꯢ ꯉꯥꯢꯍꯥꯛ ꯂꯩꯔꯗꯤ ꯂꯥꯝꯕꯨꯗꯤ ꯂꯥꯝꯃꯛꯑꯥꯅꯤ
ꯎꯝ
ꯂꯨꯄꯥ ꯆꯅꯤꯒꯤ ꯆꯥ ꯉꯝꯗꯦ ꯂꯦꯝꯍꯧꯔꯦ ꯑꯗꯨꯒꯤ
ꯍꯥꯎꯗꯤ ꯍꯥꯎꯇꯦꯀꯣ ꯃꯣꯢꯒꯤꯗꯣ ꯆꯥꯛꯇꯣ ꯄꯦꯄꯦꯠ ꯂꯥꯎꯔꯒ
ꯉꯔꯥꯡꯒꯤ ꯉꯔꯥꯡꯒꯤ ꯍꯅꯨꯕꯗꯨꯅ ꯃꯔꯣꯟ ꯑꯃ
ꯑꯩ ꯃꯥꯒ ꯑꯃꯨꯛ‌ ꯊꯦꯡꯅꯩ ꯍꯥꯏꯕ ꯑꯩ ꯅꯨꯄꯥꯒ ꯆꯠꯂꯒ ꯢꯕꯦꯝꯃ ꯅꯪ ꯉꯔꯥꯡꯒꯤꯗꯣ ꯅꯠꯇ꯭ꯔꯒ ꯍꯥꯢꯔꯛꯑꯥꯗꯤ ꯑꯩ ꯑꯩ ꯍꯥꯏꯗꯣꯛꯇꯦ ꯍꯥꯢꯕ ꯁꯣꯝꯗ
ꯍꯥꯏꯔꯨꯅꯣ ꯍꯥꯏꯔꯗꯤ ꯑꯃꯨꯛ ꯈꯠꯅꯅꯤ
ꯀꯃꯥꯢ ꯇꯧꯅꯤ ꯃꯥꯢ ꯃꯅꯥꯛꯇ ꯆꯪꯕꯗ
ꯎꯝ
ꯢꯁ
ꯎꯝ
ꯑꯇꯣꯞꯄ ꯀꯥꯒꯤ
ꯑꯪ
ꯑꯣ ꯇꯥꯏ ꯎꯝ
ꯇꯥꯗꯦꯀꯣ ꯌꯥꯝ ꯉꯛꯇ꯭ꯔꯥ
ꯎꯝ
ꯎꯝ
ꯇꯧꯐꯝ ꯈꯪꯗꯦꯗ
ꯍꯤꯞꯅꯤꯡꯕꯅ ꯁꯤꯗꯣꯔꯦ ꯑꯃꯨꯀ
ꯎꯝ ꯑꯁ ꯃꯣꯏ ꯅꯍꯥꯟ ꯕꯣꯜꯒꯤꯗꯣ
ꯎꯝ
ꯃꯣꯏ ꯈꯔ ꯃꯅꯨꯡꯗ ꯆꯌꯦꯠꯅꯕ ꯇꯧꯕ ꯃꯥꯜꯂꯦ
ꯅꯣꯏꯅ ꯀꯥꯒꯤꯕꯒꯤꯗꯣ
ꯆꯠꯂꯔꯣꯏꯗ꯭ꯔ
ꯎꯝ ꯈꯔ ꯍꯥꯏꯗꯤ ꯃꯤꯆꯪ ꯃꯤꯆꯪ ꯃꯤꯈꯥꯏ ꯅꯥꯏꯕ ꯃꯑꯣꯡ ꯇꯧꯔꯛ ꯑꯗꯨ ꯆꯦꯗ ꯏꯕ ꯌꯥꯔꯗꯤ ꯏꯔꯝꯃꯣ ꯑꯩ ꯅꯪꯉꯗꯤ ꯇꯥꯗꯦꯗ
ꯑꯩꯉꯣꯟꯗꯩꯗꯤ ꯇꯥꯗꯦꯅ
ꯀꯥꯅꯤꯗ ꯑꯗꯨꯝ
ꯃꯈꯣꯟꯖꯤ ꯌꯥꯝ ꯆꯦꯛꯁꯤꯜꯂꯤ ꯆꯦꯛꯁꯤꯜꯂꯤ
ꯃꯣꯟꯗꯒꯤ ꯇꯥꯔꯛꯑꯦ ꯍꯥꯏꯕ ꯃꯣꯟꯗꯒꯤ
ꯑꯗꯨ ꯑꯩꯅ ꯑꯩꯅ ꯃꯥꯗꯤ ꯄꯦꯖ ꯑꯅꯤꯒ ꯑꯍꯨꯝ ꯈꯛꯇꯪ
ꯏꯁ ꯌꯥꯝ ꯋꯥꯔꯦꯍꯦ ꯀꯩꯅꯣ ꯇꯧꯕꯁꯦ ꯀꯨꯜꯂꯒ ꯂꯩꯕꯁꯦ
ꯃꯥꯔꯣꯟ ꯋꯥꯔꯤ
ꯈꯤꯇꯪ ꯍꯧꯅ ꯉꯥꯛꯉꯛꯑꯣ ꯇꯥꯗꯤꯑꯦ ꯅꯪꯅ ꯉꯥꯡꯉꯤꯗꯣ
ꯏꯃꯥꯗꯣ
ꯎꯝ ꯑꯃꯨꯃꯨꯛ ꯇꯥꯗꯦ
ꯑꯩ ꯐꯕ ꯈꯪꯗꯦ ꯑꯗꯨꯗꯤ ꯑꯩꯀꯣꯟꯕꯁꯤꯗ ꯐꯕ ꯈꯪꯗꯦ
ꯎꯝ ꯑꯩꯒꯤ ꯅꯥꯀꯣꯡꯁꯤ ꯂꯣꯏꯟ ꯄꯪꯂꯦ ꯀꯤꯝ ꯇꯥꯗ꯭ꯔꯦ
ꯑꯩꯈꯣꯏ ꯃꯤ ꯆꯥꯛꯀ ꯑꯃ ꯂꯧꯍꯧꯔꯣꯏ ꯉꯔꯥꯡꯒꯤ ꯀꯣꯟꯁꯦ ꯐꯦꯡꯉꯝꯃꯣꯏ ꯅꯪꯒꯤꯗꯤ ꯐꯦꯡꯉꯝꯒꯗ꯭ꯔꯥ
ꯍꯥꯥ
ꯅꯪꯒꯤ ꯀꯣꯟꯗꯣ ꯆꯥꯛ ꯂꯧꯔꯝꯕꯒꯤ ꯐꯦꯡꯉꯝꯒꯗ꯭ꯔꯥ
ꯑꯪ ꯑꯩꯅ ꯉꯔꯥꯡ ꯂꯧꯁꯜꯂ ꯊꯝꯃꯝꯕꯅꯤ ꯆꯥꯛ
ꯑꯩꯥꯁꯨ ꯐꯝꯃꯝꯕꯅꯦ ꯑꯗꯨ ꯄꯨꯡꯗꯤ ꯊꯦꯡꯉꯝꯃꯔꯣꯏ
ꯑꯩ ꯉꯔꯥꯡ ꯃꯣꯏꯗ ꯍꯜꯂꯒꯦ ꯈꯜꯂꯤꯗꯨꯒ ꯈꯪꯅꯤꯅꯦ
ꯑꯈꯣꯏ ꯄꯨꯄꯨꯗꯗꯤ ꯍꯥꯏꯒ꯭ꯔꯦ ꯑꯩ ꯍꯥꯏꯔꯔꯣꯏ ꯑꯗꯣ ꯄꯨꯄꯨ ꯄꯨ
ꯎꯝ ꯃꯣꯏ ꯍꯧꯖꯤꯛ ꯄꯔꯤꯈ꯭ꯌꯥ ꯊꯥꯔꯤꯕꯒꯤ ꯑꯉꯥꯡꯁꯤꯡꯗꯣ ꯂꯥꯏꯔꯤꯛ ꯌꯥꯝ ꯄꯥꯕ ꯃꯥꯜꯂꯦ
ꯑꯁ ꯂꯥꯏꯔꯤꯛ ꯌꯥꯝ ꯄꯥꯏꯗ ꯗꯒꯤ ꯈꯨꯄꯥ ꯑꯃ
ꯃꯣꯏ ꯂꯥꯏꯛ ꯌꯥꯝ ꯄꯥꯏ ꯍꯧꯖꯤꯛꯀꯥꯟ ꯄꯩꯈꯥ ꯑꯣꯏꯕꯒꯤ
ꯃꯣꯏꯁꯦ ꯂꯥꯏꯔꯤꯛꯁꯦ ꯃꯥꯒꯤꯌꯥ ꯈꯪꯕ ꯉꯝꯗꯦ
ꯑꯈꯣꯏꯗꯤ ꯑꯩꯗꯤ ꯑꯗꯨꯃꯥꯏꯅ ꯇꯧꯔꯈꯤꯗꯦ
ꯑꯗꯨꯒꯨꯝꯕꯗꯨ ꯑꯈꯣꯏꯗꯤ ꯇꯝꯃꯛꯑꯣꯏꯗ ꯑꯈꯣꯏꯗꯤ ꯀꯔꯥꯏꯗꯒꯤ
ꯄꯥ ꯏꯆꯦꯖꯦ ꯄꯩꯁꯥ ꯑꯔꯦꯝꯕꯗ ꯊꯤꯗꯣꯛꯈꯤꯕꯗꯣ ꯀꯌꯥꯝ ꯄꯥꯝꯃꯨꯏ ꯈꯪꯕ꯭ꯔ ꯉꯥꯏꯍꯥꯛꯇꯣ
ꯅꯪ ꯑꯃꯒ ꯆꯥꯇꯦꯠ ꯆꯥꯏꯔꯣ
ꯎꯝ ꯈꯣꯡꯊꯥꯡ ꯑꯃ ꯁꯣꯏꯕꯗ ꯄꯩꯁꯥ ꯂꯣꯏꯟ ꯃꯥꯡ
ꯑꯁ ꯂꯨꯔꯤ
ꯂꯤꯁꯤꯡ ꯑꯃ ꯆꯥꯇ꯭ꯔꯦꯠꯅꯤꯅ ꯄꯥꯝꯃꯨꯑꯦ ꯌꯥꯝꯅ
ꯄꯤ ꯇꯥꯀꯥꯟꯗꯀꯣ ꯄꯥꯗ ꯄꯜꯂꯤꯀꯣ ꯄꯤ ꯇꯒꯥꯟꯗ ꯄꯥꯗ ꯄꯜꯂꯤꯁꯦ ꯉꯛꯇ꯭ꯔꯥ
ꯅꯪꯅ ꯑꯗꯨꯝ ꯄꯨꯊꯣꯛ ꯆꯈ꯭ꯔꯕ ꯌꯨꯝꯗꯒ ꯍꯥꯏꯗ꯭ꯔꯕ
ꯍꯥꯥ
ꯌꯨꯝꯗꯒ ꯍꯥꯏꯗꯕꯤ ꯅꯪ ꯑꯗꯨꯝ ꯄꯨꯊꯣꯛꯈ꯭ꯔꯕ
ꯎꯝ ꯑꯩꯒꯤ ꯅꯥꯀꯣꯡ ꯇꯥꯅꯕꯁꯤ ꯐꯨꯜꯂꯕ ꯃꯥꯜꯂꯤ
ꯑꯩ ꯕꯥꯎ ꯉꯁꯥꯏ
ꯃꯈꯣꯟ ꯊꯣꯛꯅꯕꯒꯤ ꯃꯄꯥꯁꯦ ꯐꯨꯟꯕ ꯃꯥꯜꯂꯦ ꯎꯝ
ꯇꯨꯝꯅꯤꯡꯒꯨꯝ ꯇꯧꯏꯉꯣ
ꯀꯔꯤ
ꯀꯩꯅꯣꯝꯃ ꯃꯠ ꯊꯥ ꯅꯣꯡꯊꯛꯀꯤ ꯒꯥꯔꯤ ꯑꯃ ꯄꯣꯛꯈꯥꯏꯕ ꯃꯥꯜꯂꯦ
ꯀꯩꯅꯣ ꯍꯥꯏꯁꯤꯕꯣ
ꯎꯝ ꯑꯈꯣꯏꯒ ꯊꯪꯅꯕ ꯂꯩꯕꯥꯛ ꯑꯃꯒꯤ
ꯑꯌꯨꯛꯇ ꯑꯣꯏ ꯇꯧꯕ ꯅꯨꯡꯉꯥꯏꯕ ꯃꯤꯅ ꯍꯥꯏꯅꯔꯤꯁꯤ ꯑꯌꯨꯛꯇ ꯋꯥꯔꯤ ꯇꯧꯕ ꯅꯨꯡꯉꯥꯏꯕꯅꯤ
ꯎꯝ ꯑꯣ ꯑꯌꯨꯛꯁꯦ ꯍꯣꯏ ꯅꯨꯡꯗꯤ ꯅꯨꯡꯉꯥꯏ ‌ꯑꯗꯣ ꯉꯍꯥꯟꯒꯩꯗꯤ ꯁꯨꯕ ꯃꯇꯝꯁꯦ ꯑꯩꯒꯤ ꯇꯨꯝꯕ ꯃꯇꯝ
ꯎꯝ ꯅꯪꯕꯨꯗꯤ ꯃꯤꯔꯝꯒꯤ ꯃꯤꯅꯤ
ꯅꯪꯕꯨ ꯀꯌꯥꯝ ꯉꯟꯅ ꯍꯧꯒꯠꯀꯦ ꯅꯪꯅ ꯑꯩꯉꯣꯟꯗ ꯑꯗꯨꯃꯥꯏꯅ ꯍꯥꯏꯔꯤꯗꯣ
ꯑꯩ ꯄꯨꯡ ꯃꯔꯤꯗ ꯃꯤꯀꯞ ꯑꯗꯨꯝ ꯊꯣꯛꯑꯦ ꯄꯨꯡ ꯃꯉꯥ ꯇꯔꯨꯛ ꯑꯗꯨꯋꯥꯏꯗ ꯍꯧꯒꯠꯂꯦ ꯑꯩꯗꯤ ꯍꯛꯆꯥꯡꯒꯤ ꯈꯜꯂꯒ ꯍꯧꯒꯠꯄꯅꯤ ꯁꯥꯖꯦꯜ ꯊꯣꯛꯄ ꯃꯤ ꯀꯅꯥꯒ ꯆꯠꯀꯅꯤ
ꯏꯎ ꯎꯗꯦꯗ ꯑꯗꯨꯨꯝꯕ ꯃꯇꯧꯗꯣ
ꯍꯛꯆꯥꯡ ꯐꯕꯅ ꯂꯟꯅꯤꯁꯤ ꯅꯣꯢ ꯀꯥꯎꯔ ꯃꯥꯜꯂꯦ
ꯍꯣꯔꯦꯟꯗꯤ ꯀꯩꯅꯣ ꯃꯥꯅ ꯇꯥꯛꯇꯣꯢꯁꯤꯕꯣ ꯑꯁ ꯃꯥ ꯇꯥꯛꯑꯗꯤ ꯒ꯭ꯌꯥꯟꯁꯨ ꯑꯝꯇ ꯇꯥꯔꯣꯢꯁꯦ
ꯇꯥꯔꯣꯏ ꯏꯕꯦꯝꯃꯥ ꯀꯩꯕꯨ ꯇꯧꯗꯣꯏꯅꯣ ꯈꯪ ꯇꯟꯗꯤ ꯇꯜꯂꯕꯅꯦ ꯀꯣꯢꯀꯧ ꯀꯧꯔꯛꯀꯅꯤ ꯃꯤꯡ ꯅꯨꯡ
ꯅꯪꯅ ꯇꯧꯗꯣꯢꯔꯣꯕ